ꯀꯩꯅꯣ ꯅꯪ ꯍꯥꯏꯗꫭ ꯅꯪ ꯍꯥꯏꯗꫭ ꯑꯃꯨꯛ ꯍꯥꯏꯌꯣ
ꯀꯥꯎꯈ꯭ꯔꯦꯅꯦ ꯃꯀꯣꯛ ꯑꯃ ꯅꯪ ꯑ ꯅꯤꯡꯁꯤꯡꯕꯤꯌꯨꯅꯦ ꯑꯩꯅ ꯉꯥꯡꯈꯤꯕꯗꯣ
ꯀꯩꯅꯣ ꯑꯩꯁꯨ ꯀꯥꯎꯈ꯭ꯔꯦ
ꯍꯥ ꯍꯥ
ꯀꯩꯅꯣ ꯀꯩꯅꯣ ꯀꯩ ꯃꯔꯝꯗꯅꯣ ꯀꯥꯎꯈ꯭ꯔꯦ ꯑꯁ ꯏꯁꯇꯦꯇꯁ ꯌꯦꯡꯕ ꯉꯝꯗ꯭ꯔꯦꯍꯦ
ꯍꯣꯏ ꯍꯣꯏ ꯑꯗꯨꯅꯦ
ꯅꯨꯡꯉꯥꯏꯇ‌ꯦꯗꯥ ꯃꯦꯁꯤꯕꯨ ꯀꯌꯥꯝ ꯍꯩꯕ ꯇꯥꯏꯞꯇ ꯀꯌꯥꯝ ꯍꯩꯕꯗ ꯑꯩꯅ ꯄꯨꯟꯕꯁꯤꯡꯁꯤꯅ ꯏꯃꯥꯟꯅꯕꯤꯁꯤꯡꯁꯤꯅ ꯄꯣꯔꯇꯨꯀꯜ ꯐꯦꯟ ꯑꯣꯏꯕꯅꯤꯅ ꯑꯩ ꯃꯣꯏꯒꯗꯤ ꯋꯥꯔꯜ ꯀꯞ ꯂꯣꯏꯈ꯭ꯔꯕ ꯎ ꯋꯥ ꯇꯨꯃꯤꯠꯟꯅ ꯂꯩꯕꯁꯨ ꯌꯥꯕꯅꯦ ꯍꯥꯏꯕꯅꯤꯗ ꯑꯩꯅ ꯍꯥꯏꯕ ꯑꯗꯨꯕꯨ ꯃꯣꯏ ꯃꯣꯏꯅ ꯑꯁ ꯃꯦꯆꯤ ꯁꯤꯔꯅꯤ ꯐꯔꯅꯤꯗꯥ ꯍꯥꯏꯅ ꯍꯥꯏꯕꯗꯣ ꯑ
ꯃꯣꯏꯒꯤ ꯃꯄꯨꯛ ꯐꯠꯇꯕ ꯑꯃ ꯂꯩꯌꯦꯕꯀꯣ ꯑꯗꯨ ꯑꯗꯨꯗ ꯑꯃꯨꯛ ꯌꯦꯡꯉꯗꯤ
ꯀ꯭ꯋꯥꯇꯔ ꯐꯥꯏꯅꯦꯜ ꯇꯧꯔꯅꯤꯀꯣ
ꯍꯣꯏ
ꯑꯁ
ꯑꯩ ꯐꯤꯆꯔ ꯌꯦꯡꯗꯦ ꯑꯩꯗꯤ ꯑꯄꯥꯛ ꯑꯗꯨꯝ ꯀꯨꯝꯕꯅꯣ ꯌꯦꯡꯕ ꯅꯨꯃꯤꯠꯇ ꯑꯗꯨꯝ ꯌꯦꯡꯉꯦ
ꯎꯝ ꯑꯩꯅꯗꯤ ꯑꯗꯨꯝ ꯌꯦꯡꯉꯁꯨ ꯖꯔꯂꯤꯟꯒ ꯑꯔꯖꯦꯟꯇ ꯁꯅꯥꯒꯅꯤꯗꯅ ꯍꯁ ꯍꯣꯁꯇꯦꯜ ꯂꯩꯗꯤꯌꯦ ꯔꯦꯟꯗ ꯂꯩꯕꯅꯦ
ꯑꯣ ꯑꯣ
ꯔꯦꯟꯗ ꯂꯩꯕꯅꯦ ꯑꯥꯔ ꯕꯤ ꯁꯤꯒꯤ ꯃꯅꯥꯛꯇ
ꯑꯣ ꯑꯣ ꯑꯣ
ꯎꯝ ꯀ ꯀꯩ ꯐꯩꯕꯅꯣꯍ ꯑꯩꯈꯣꯏ ꯑꯥ ꯍꯥꯏꯔꯣ
ꯑꯩꯕꯨꯗꯤ ꯍꯣꯁꯇꯦꯜ ꯂꯩꯌꯦꯕꯀꯣ
ꯑꯥ ꯍꯣꯁꯇꯦꯜ ꯂꯩꯕꯗꯨꯕꯨ ꯆꯥꯛ ꯌꯦꯟꯁꯥꯡ ꯀꯃꯥꯏꯅ ꯇꯧꯒꯦ ꯍꯥꯎꯕ꯭ꯔꯣꯅꯦ
ꯆꯥꯛ ꯍꯣꯏ ꯌꯦꯟꯖꯥꯡ ꯑꯗꯨꯝ ꯑꯁ ꯌꯥꯝ ꯍꯥꯎꯕ ꯑꯣꯏꯗꯦ
ꯍ
ꯑꯗꯣ ꯑꯩꯈꯣꯏꯒꯤ ꯐꯕ ꯍꯥꯏꯁꯤꯅꯀꯣ ꯑꯩꯈꯣꯏꯒꯤ ꯍꯣꯁꯇꯦꯜꯒꯤ ꯐꯕꯁꯤꯅꯀꯣ
ꯎꯝ
ꯇꯥꯕ꯭ꯔꯣ ꯎ ꯑꯩꯈꯣꯏ ꯑꯩ ꯁꯤꯅꯤꯌꯔ ꯀꯥꯔꯦꯕ ꯍꯟꯗꯛꯁꯦ
ꯑꯥ
ꯑꯗꯨꯒꯤ ꯑꯩꯈꯣꯏ ꯁꯤꯅꯤꯌꯔꯒꯤ ꯃꯦꯁ ꯐꯤ ꯂꯧꯔꯔꯣꯏꯌꯦ
ꯃꯦꯁ ꯐꯤ
ꯍꯣꯏ
ꯐꯏꯅ ꯑꯩ ꯍꯣꯁꯇꯦꯜ ꯑꯗꯨꯒꯤꯅꯤꯗꯅ ꯅꯪꯅ ꯑꯍꯨꯝ ꯃꯔꯤ ꯆꯥꯔꯤꯗꯣ
ꯅꯠꯇꯦ ꯍꯧꯖꯤꯛ ꯆꯥꯕꯁꯤꯗꯤꯀꯣ ꯎꯝ ꯍꯣꯏ ꯆꯥꯛꯇꯦ ꯑꯩꯈꯣꯏ ꯍꯣꯁꯇꯦꯜꯗꯤꯀꯣ ꯎꯝ
ꯎꯝ
ꯆꯥꯛꯇꯣ ꯐ꯭ꯔꯤꯗ ꯑꯗꯨꯝ ꯊꯝꯃꯦ ꯃꯄꯥꯟꯗ ꯑꯗꯨꯝ
ꯆꯥꯅꯤꯡꯃꯝ ꯍꯥꯏꯅ ꯆꯥꯕ
ꯍꯣꯏ ꯑꯗꯣ ꯀꯝꯄ꯭ꯂꯦꯟꯗꯤ ꯇꯧꯕ ꯌꯥꯗ꯭ꯔꯦ ꯑꯗꯨꯝ ꯃꯣꯏꯅ ꯄꯨꯊꯣꯛꯄꯤꯔꯅꯤ ꯆꯥꯛ ꯆꯥꯕ ꯌꯥꯔꯦ ꯒ꯭ꯔꯨꯞ ꯂꯝꯁꯦ ꯊꯥꯕꯤꯔꯅꯤ
ꯎꯝ
ꯂꯩꯔ ꯆꯥꯔꯦ ꯂꯩꯗ꯭ꯔ ꯆꯥꯗ꯭ꯔꯦ
ꯎꯝ ꯂꯩꯇ꯭ꯔꯗꯤ ꯎꯝ ꯆꯥꯛ ꯂꯥꯝꯃꯒ ꯇꯨꯝꯕ ꯇꯥꯕ
ꯅꯨꯄꯥꯁꯤꯡꯁꯤꯅ ꯑꯁ ꯋꯥꯔꯤꯁꯨ ꯀꯝꯄ꯭ꯂꯦꯟꯁꯨ ꯇꯧꯅꯗꯦ ꯃꯥꯏ ꯃꯥꯏ ꯊꯣꯛꯄ ꯄꯪꯂꯩ ꯂꯩ ꯆꯥ ꯄꯪꯗꯤꯦ ꯑꯝꯗ ꯂ ꯑꯗꯨꯃꯥꯏꯅ ꯇꯧꯋꯦ
ꯑꯗꯨꯅꯤꯀꯣ ꯅꯨꯄꯥꯁꯤꯡꯁꯦ ꯈꯔ ꯑꯗꯨꯝ ꯇꯧ ꯅꯨꯄꯤ ꯑꯣꯏꯔꯝꯃꯕ ꯎ ꯄ꯭ꯂꯦꯟꯁꯤ ꯂꯥꯛꯑꯒꯅꯤ
ꯍꯣꯏ ꯍꯣꯏ ꯅꯨꯄꯥꯁꯤꯡꯗꯤ ꯀꯝꯄ꯭ꯂꯦꯟꯁꯨ ꯇꯧꯗꯦ ꯃꯥꯏ ꯃꯥꯏ ꯊꯣꯛꯄ ꯎꯝ ꯑꯗꯨꯝ ꯍꯟꯖꯥꯡꯁꯨ ꯑꯗꯨꯝ ꯂꯩꯔꯦ ꯆꯠꯅꯩꯗ ꯌꯥꯝ ꯆꯥꯟꯅꯗꯦꯗ ꯍꯣꯁꯇꯦꯜꯒꯤ
ꯎꯝ ꯎꯝ ꯑꯗꯨ ꯅꯪ ꯍꯧꯖꯤꯛ ꯆꯥꯔꯤꯁꯤ ꯅ ꯂꯩꯗ ꯆꯥꯕ
ꯅꯠꯇꯦ ꯑꯩꯈꯣꯏ ꯍꯣꯁꯇꯦꯜꯁꯦ ꯗꯦꯠ ꯊꯥꯔꯇꯤꯟꯗꯒꯤ ꯃꯦꯠꯁꯦ ꯐꯖꯅ ꯄꯤꯔꯒꯦ ꯍꯥꯏꯕ ꯑꯗꯨ ꯅꯠꯇꯕ ꯐꯥꯎꯗꯤ ꯅꯁꯥ ꯅꯁꯥꯅ ꯊꯣꯡꯉꯒ ꯆꯥꯋꯣ ꯍꯥꯏꯕꯀꯣ ꯑꯗꯨꯝ ꯏꯟꯗꯛꯁꯟ ꯃꯆꯥ ꯀꯩꯀꯥ ꯣꯏ ꯑꯗꯨꯝ ꯔꯥꯏꯁ ꯀꯨꯀꯔꯗꯤ ꯑꯗꯨꯝ ꯊꯝꯃꯦꯕ ꯑꯩꯈꯣꯏꯁꯨ ꯃꯅꯨꯡꯗ
ꯎꯝ
ꯌꯥꯏꯑꯦꯕ ꯊꯝꯕ ꯑꯗꯨꯒꯤ ꯊꯝꯃꯒ ꯆꯥꯕꯅꯤꯗ ꯑꯩ
ꯑꯁ ꯍꯣꯁꯇꯦꯜꯒꯤ ꯃꯔꯝ ꯍꯥꯏꯔꯕ ꯑꯩ ꯑꯦꯂꯕꯦꯟ ꯇꯨꯋꯦꯜꯐꯇ ꯑꯦꯛꯁꯄꯔꯤꯦꯟꯟ ꯇꯧꯕꯁꯦ ꯆꯥꯛ ꯌꯦꯟꯁꯥꯡ ꯍꯥꯎꯗꯕꯅ
ꯍ
ꯁꯤꯅꯤꯡꯉꯦꯍꯦ ꯑꯁ ꯍꯣꯁꯇꯦꯜꯗꯨ ꯀꯃꯥꯏ ꯊꯣꯡꯒꯦ ꯍꯋꯥꯏ ꯌꯦꯟꯖꯥꯡ ꯊꯣꯡꯉꯕꯨ ꯏꯟꯖꯥꯡꯒꯤ ꯌꯦꯡꯉꯒ ꯑ ꯀꯃꯥꯏꯅ ꯆꯥꯗꯣꯏꯅꯣ ꯀ꯭ꯂꯥꯁꯇ ꯆꯠꯄ ꯉꯝꯃꯣꯏ ꯍꯥꯏꯅ ꯈꯟꯕꯅꯦ ꯑꯩꯗꯤ ꯍꯣꯁꯇꯦꯜ ꯂꯩꯔꯕ ꯀꯨꯛꯁꯤꯡꯗꯨꯁꯨ ꯐꯖꯅ ꯊꯣꯡꯕꯤꯗꯕꯗꯣ ꯃꯣꯏ ꯃꯤ ꯃꯤꯡ ꯄꯤꯈꯠꯂꯦ ꯑꯩꯈꯣꯏ ꯅꯨꯄꯤꯁꯤꯡꯅ ꯁꯤ ꯀꯨꯛꯁꯦ ꯌꯥꯗ꯭ꯔꯦ ꯌꯥꯗ꯭ꯔꯦ ꯀꯝꯄ꯭ꯂꯦꯟ ꯇꯧꯒꯅꯦꯕꯀꯣ ꯀꯣ ꯑꯗꯨꯒ ꯃꯣꯏ ꯀꯣꯛ ꯁꯤꯟꯗꯨꯅ ꯏꯁꯇꯨꯗꯦꯟ ꯑꯩꯈꯣꯏꯁꯤꯡ ꯑꯩꯈꯣꯏꯕꯨ ꯑꯗꯨꯝ ꯇꯥꯏꯅꯕ ꯑ ꯋꯥꯔ ꯊꯣꯛꯄꯁꯤꯅ ꯑꯗꯨꯅ ꯀꯝꯄ꯭ꯂꯦꯟꯁꯨ ꯇꯧꯕ ꯀꯤꯕꯗꯣ ꯑꯉꯥꯡ ꯑꯣꯏꯕ ꯅꯤꯅ ꯑꯔꯕꯤꯟ ꯆꯧꯄꯇꯤ ꯀꯣꯛꯁꯤꯡꯗꯨꯅ ꯋꯥ ꯉꯥꯡꯒꯗ꯭ꯔꯥ ꯀꯝꯄ꯭ꯂꯦꯟ ꯇꯧꯔꯒꯕꯨ ꯆꯩꯒꯗ꯭ꯔꯥꯅ ꯄꯥꯈꯠꯂꯦ ꯑꯗꯨꯒ ꯄ꯭ꯔꯤꯟꯁꯤꯄꯥꯜꯅ ꯑꯃꯨꯛ ꯅꯣꯏ ꯀꯝꯄ꯭ꯂꯦꯟ ꯇꯧꯕꯣ ꯇꯧꯅꯤꯡꯗ꯭ꯔꯕꯣ ꯑꯗꯨ ꯑꯗꯨꯝꯅꯤ ꯍꯥꯏꯒꯅꯦꯕ ꯀꯤꯕꯗꯨꯅ ꯎꯝ
ꯑꯪ ꯁꯤꯅꯤꯌꯔꯅ ꯄꯥꯏꯌꯦꯕ ꯍꯟꯖꯥꯡ ꯍꯥꯎꯁꯤꯦ ꯍꯧꯔꯣꯏꯁ ꯍꯥꯏꯕꯗꯣ
ꯑ
ꯑꯩꯈꯣꯏ ꯈꯨꯠꯇ ꯂꯣꯏ ꯂꯩꯌꯦꯕ ꯍꯥꯏꯕꯗꯤ ꯑꯩꯈꯣꯏꯅ ꯄꯩꯁꯥ ꯈꯣꯝꯗꯣꯏꯅꯦꯕ ꯖꯨꯅꯤꯌꯔꯗ
ꯎꯝ
ꯑꯗꯨꯒ ꯀꯣꯛꯛꯇ ꯊꯣꯡꯍꯟꯗꯣꯏꯅꯦꯕ ꯑꯁꯤ ꯈꯛꯇꯅꯦꯕ
ꯑꯗꯨꯗꯤ ꯁꯤꯅꯤꯌꯔ ꯐꯥꯔꯗꯤ ꯑꯗꯨꯝ ꯐꯔꯦ
ꯍꯣꯏ ꯍꯣꯏ ꯄꯩꯁꯥ ꯂꯦꯝꯃꯗꯤ ꯃꯦꯁ ꯀꯃꯤꯇꯤ ꯑꯃ ꯂꯩꯌꯦꯕꯀꯣ
ꯎꯝ
ꯃꯣꯏꯅ ꯑꯗꯨꯝ ꯂꯧꯕꯅꯦ ꯊꯥ ꯈꯨꯗꯤꯡꯒꯤ ꯂꯤꯁꯤꯡ ꯃꯔꯤ ꯃꯉꯥ ꯂꯦꯝꯕ ꯃꯥꯜꯂꯦ ꯃꯤ ꯑꯃ ꯑꯃꯗ
ꯍ
ꯃꯦꯁ ꯀꯃꯤꯇꯤ ꯃꯤ ꯃꯔꯤ ꯃꯔꯤꯅ ꯊꯥꯒꯩ ꯀꯩꯒꯤꯅꯣ ꯀꯩꯅꯣꯒꯤ ꯊꯥ ꯇꯔꯨꯛ ꯇꯔꯨꯛꯀꯤ
ꯎꯝ ꯑꯗꯨꯗꯤ ꯅꯣꯏ ꯍꯣꯁꯇꯦꯜꯗꯤ ꯈꯔ ꯐꯩ ꯐꯔꯦ ꯍꯥꯏꯇꯥꯔꯦ ꯅꯣꯡ ꯑꯃꯨꯛ ꯆꯨꯒ ꯇꯥꯔꯦꯗꯅ ꯁꯤꯗꯤ
ꯑꯩꯗꯤ ꯍꯌꯦꯡ ꯀꯣꯏꯕ ꯆꯠꯇꯣꯏꯅꯦ ꯍꯌꯦꯡꯗꯒꯤ ꯗꯦꯠ ꯗꯦꯠ ꯐꯤꯐꯇꯤꯟꯗ ꯑꯃꯨꯛ ꯍꯜꯂꯛꯇꯣꯏꯕ
ꯉꯁꯤꯗꯤ ꯅꯤꯄꯜ
ꯍꯣꯏ ꯃꯄꯥꯟꯗꯦ
ꯅꯨꯡꯉꯥꯏꯅ ꯀꯣꯏꯕ ꯆꯠꯄꯁꯦ ꯍꯧꯖꯤꯛ ꯃꯇꯝꯁꯦ ꯎꯝ ꯅꯨꯡꯁꯥꯃꯨꯛ ꯁꯥꯏ ꯅꯣꯡꯃꯨꯛ ꯆꯨꯏ ꯑꯗꯨꯒꯤ ꯈꯔ ꯇꯜꯂꯗ
ꯃꯄꯥꯟ ꯂꯝꯗꯅꯦ ꯆꯠꯇꯣꯏꯗꯣ
ꯎꯝ ꯋꯤꯟꯇꯔ ꯃꯇꯝꯗ ꯀꯣꯏꯕ ꯆꯠꯄꯁ ꯅꯨꯡꯉꯥꯏ
ꯍꯣꯏ ꯑꯩꯈꯣꯏꯅ ꯍꯧꯖꯤꯛ ꯏꯟꯇꯔꯟꯁꯨ ꯆꯠꯄꯒꯤꯀꯣ ꯏꯟꯇꯔꯟ ꯃꯣꯏ ꯑꯗꯨꯗ ꯂꯩꯕ ꯈꯔ ꯃꯤ
ꯎꯥ
ꯑꯩꯈꯣꯏ ꯆꯪꯉꯦ ꯑꯗꯨꯒ ꯀꯀꯣꯏꯕ ꯆꯠꯃꯤꯟꯅꯁꯤ ꯍꯥꯏꯕ ꯃꯣꯏ ꯃꯄꯥꯟ ꯂꯝꯗ ꯂꯩꯕꯅꯦꯕ ꯍꯧꯖꯤꯛ ꯍꯧꯖꯤꯛꯀꯣ
ꯎꯝ ꯅꯨꯡꯉꯥꯏ ꯏꯁꯇꯨꯗꯦꯟ ꯑꯣꯏꯔꯤꯉꯩꯗ ꯀꯣꯏꯊꯔꯨꯔꯣ
ꯍꯣꯏ ꯑꯦꯁꯅ ꯍꯒꯠ ꯂꯝꯗꯣ ꯈꯪꯕ꯭ꯔꯥ ꯅꯣꯔꯠ ꯏꯁ ꯏꯁ꯭ꯇꯦꯠꯀꯤ
ꯑꯦꯁ ꯅꯅꯥꯍꯕ
ꯍꯣꯏ ꯑꯗꯨ ꯃꯐꯝ ꯐꯖꯕ
ꯑꯦꯁꯅ ꯍꯧꯕꯗꯤ ꯌꯥꯝ ꯌꯥꯝꯃꯦꯅ ꯁꯤꯀꯤꯝꯁꯨ ꯐꯖꯩ
ꯑꯗꯨ ꯅꯠꯇꯕ ꯁꯤꯂꯣꯡꯗ ꯍꯥꯏꯕ ꯑꯗꯨꯗ ꯆꯠꯀꯦ ꯇꯧꯕꯅꯤꯗ
ꯎꯝ ꯑꯩꯅ ꯈ꯭ꯋꯥꯏꯗ ꯆꯠꯄꯁꯦ ꯈꯔ ꯅꯨꯡꯉꯥꯏꯕꯁꯤꯗꯤ ꯎꯝ ꯄꯨꯅꯦꯒꯤꯀꯣ
ꯍꯣꯏ
ꯄꯨꯅꯦꯒꯤ ꯔꯦꯁꯇꯨꯔꯥꯟꯁꯤꯡ ꯃꯤ ꯑꯇꯣꯞꯄ ꯈꯪꯗꯦꯀꯣ ꯁꯤꯂꯣꯡꯒꯨꯝꯕꯗꯤ ꯑꯩ ꯆꯠꯇꯤ ꯆꯠꯇꯦ ꯆꯠꯇ꯭ꯔꯦꯕ ꯒꯨꯍꯥꯇꯤ ꯅꯠꯇ꯭ꯔꯒ ꯄꯨꯅꯦꯗꯤ ꯆꯠꯂꯦꯕꯀꯣ ꯄꯨꯅꯦꯒꯤ ꯔꯦꯁꯇꯨꯔꯥꯟꯗꯣ ꯌꯥꯝꯅ ꯍꯥꯏꯖꯤꯟ ꯇꯧꯋ ꯑꯗꯣ ꯌꯥꯝ ꯀꯩ ꯍꯥꯏꯗꯣꯏꯅꯣ ꯃꯣꯏ ꯋꯦꯇꯔ ꯋꯦꯇ꯭ꯔꯦꯁꯁꯤꯡꯅ ꯌꯥꯝ ꯊꯤꯅ ꯂꯨꯅ ꯇꯧꯕꯗꯣ ꯑꯁ ꯂꯩꯕ ꯅꯨꯡꯉꯥꯏꯌꯦꯍꯦ ꯁꯤꯂꯣꯡꯕꯨꯗꯤ ꯈꯪꯗꯦ ꯅꯨꯡꯅꯤ ꯅꯨꯡꯉꯥꯏꯔꯝꯒꯅꯤ
ꯑꯩꯁꯦ ꯈꯪꯗꯦꯕꯀꯣ ꯑꯩ ꯐꯥꯔꯁ ꯇꯥꯏꯝ ꯑꯣꯏꯗꯣꯏꯅꯦ ꯑꯩꯒꯤ ꯑꯦꯛꯁꯄꯤꯔꯦꯟꯁ ꯑꯣꯏꯗꯣꯏꯅꯦ ꯄ꯭ꯂꯦꯟ ꯇꯧꯕ ꯐꯪꯕꯁꯦ
ꯑꯣ
ꯑꯗꯨꯒꯤ ꯈꯔ ꯃꯤꯉꯣꯟꯗꯒꯤ ꯃꯤ ꯑꯇꯣꯞꯄꯗꯒꯤ ꯑꯦꯛꯁꯥꯏꯠ ꯇꯧꯕꯗꯣ ꯌꯥꯝ ꯂꯩꯌꯦ ꯑꯩꯉꯣꯟꯗ ꯍꯧꯖꯤꯛ ꯍꯧꯖꯤꯛ
ꯑ ꯑꯩꯁꯨ ꯑꯩꯗꯤ ꯏꯁꯦꯡꯅ ꯍꯥꯏꯕꯗ ꯑꯅꯤ ꯑꯅꯤ ꯁꯨꯈ꯭ꯔ ꯃꯥ ꯑꯅꯤ ꯁꯨꯈ꯭ꯔꯦ ꯎꯝ ꯅ ꯃꯄꯥꯟ ꯊꯣꯛ ꯄ꯭ꯂꯦꯟ ꯑꯦꯌꯥꯔꯄ꯭ꯂꯦꯟꯗ ꯆꯠꯄꯁꯦ ꯑꯗꯣ ꯐꯥꯔꯁ ꯐꯥꯔꯁꯇꯗꯤ ꯆꯠꯀꯦ ꯍꯥꯏꯕ ꯃꯇꯝꯗ ꯒꯨꯍꯥꯇꯤ ꯆꯠꯄ ꯃꯇꯝꯗ ꯌꯥꯝꯅ ꯆꯠꯅꯤꯡꯕꯗꯣ ꯀꯃꯥꯏ ꯇꯧꯒꯦ ꯀꯃꯥꯏ ꯇꯧꯒꯦ ꯀꯃꯥꯏꯅ ꯇꯧꯒꯦ ꯄ꯭ꯂꯦꯟꯕꯨ ꯀꯌꯥꯝ ꯆꯥꯎꯒꯦ ꯄ꯭ꯂꯦꯟ ꯃꯅꯨꯡꯗ ꯀꯩ ꯀꯩ ꯄꯤꯒꯦ ꯆꯥꯅꯤꯡꯕ ꯍꯥꯎꯕ ꯂꯩꯒꯗ꯭ꯔꯣ ꯍꯥꯏꯅ ꯑꯁ ꯈꯔꯅꯨꯡꯉꯥꯏꯒꯦ ꯑꯗꯨꯕꯨ ꯎꯝ ꯄ꯭ꯂꯦꯟ ꯃꯅꯨꯡꯗꯅ ꯂꯩꯕꯅꯦ ꯍꯥꯏꯗꯤ ꯄ꯭ꯂꯦꯟꯁꯤ ꯍꯥꯏꯗꯤ ꯄꯨꯡꯁꯦ ꯇꯨꯝꯕ ꯃꯇꯝꯒꯨꯝꯕꯗ ꯆꯠꯅꯩꯗꯅ ꯑꯗꯨꯒ ꯑꯣꯏꯔꯕꯅꯤꯅ ꯄ꯭ꯂꯦꯟ ꯃꯅꯨꯡꯗ ꯆꯥꯕꯁꯨ ꯁꯨꯈꯪ ꯐꯪꯗ꯭ꯔꯦ ꯑꯗꯨꯝ ꯇꯨꯝꯕꯒꯤ
ꯄꯨꯡ ꯄꯨꯡ ꯏꯂꯕꯦꯟ ꯇꯣꯏꯋꯟꯇꯤ ꯐꯥꯏꯞꯇ ꯍꯧꯗꯣꯏꯅꯦ ꯑꯩꯒꯤꯗꯣ ꯑꯗꯣ ꯄꯨꯡ ꯅꯥꯏꯟꯒꯨꯝꯕꯗ ꯆꯠꯂꯅꯤ ꯑꯩ ꯐꯥꯔꯁ ꯇꯥꯏꯝ ꯑꯣꯏꯕꯅꯤꯅ ꯈꯪꯗꯦꯕ ꯃꯔꯝꯗꯣ
ꯎꯝ ꯆꯦꯛꯀꯤꯡ ꯇꯧꯕꯗꯨꯣ ꯄꯨꯡ ꯑꯅꯤ ꯄꯨꯡ ꯑꯅꯤ ꯂꯧꯕꯅꯦꯕꯀꯣ ꯆꯦꯛꯀꯤꯡ ꯇꯧꯕꯗꯣ
ꯍꯣꯏ ꯍꯣꯏ
ꯑꯗꯨꯗꯗꯤ ꯅꯨꯡꯉꯥꯏꯌꯦ ꯅꯨꯡꯉꯥꯏ ꯅꯨꯡꯉꯥꯏꯅ ꯀꯣꯊꯔꯨꯔꯨ ꯀꯥꯏꯅ
ꯅꯅꯤ ꯍꯥ ꯒꯥꯟꯇꯥꯗꯔ‌ꯦꯗ ꯑꯗꯨꯒꯤꯅꯦ ꯑꯩ ꯍꯧꯖꯤꯛ ꯎꯝ ꯄꯩꯁꯥꯗꯣ ꯍꯧꯖꯤꯛ ꯊꯕꯛ ꯀꯟꯅ ꯇꯧꯔꯤꯁꯦ ꯏꯀꯥꯏꯁꯤ ꯏꯀꯥꯏꯅ
ꯑꯩꯁꯦ ꯇꯧꯔꯣꯏ ꯁꯤꯔꯥ ꯀꯣ ꯇꯧꯔꯣꯏ ꯁꯤꯔꯥꯗꯤ ꯈꯟꯕꯅꯦ ꯏꯃꯥꯟꯅꯕꯤ ꯑꯃꯅ ꯇꯧꯎ ꯇꯧꯎ ꯅꯪ ꯐ꯭ꯔꯤ ꯂꯩ ꯃꯅꯤꯡꯈ꯭ꯔꯦ ꯇꯧ ꯇꯧ ꯀꯥꯏꯅꯀꯣ ꯃꯥꯅ ꯐꯣꯔ꯭ꯁ ꯄꯤꯍꯟꯕꯒꯤ ꯍꯥꯏꯗꯤ ꯑꯩꯁꯦ ꯋꯥꯔꯤ ꯑꯗꯨꯝ ꯁꯥꯟꯅꯕꯁꯦ ꯑꯩꯉꯣꯟꯗ ꯀꯔꯤ ꯋꯥꯔꯤ ꯊꯣꯛ ꯇꯦꯕꯀꯣ ꯍꯥꯏꯗꯤ ꯃꯤꯅ ꯇꯣꯄꯤꯛ ꯄꯨꯔꯛꯑꯗꯤ ꯑꯩꯁꯨ ꯍꯥꯏꯒꯦꯕ ꯑꯗꯨꯒ ꯑꯩꯉꯣꯟꯗ ꯑꯩꯅ ꯇꯣꯄꯤꯛ ꯄꯨꯊꯣꯔꯛꯑꯣ ꯍꯥꯏꯗꯤ ꯈꯔ ꯍꯥꯏꯗꯕꯗꯣ ꯈꯔ ꯏꯟꯇ꯭ꯔꯣꯕꯔ꯭ꯠ ꯇꯧꯔꯒ ꯂꯩꯕꯗꯣ
ꯅꯪ ꯌꯥꯝ ꯍꯩꯔꯤꯁꯤꯗꯤ ꯍꯧꯖꯤꯛ ꯍꯧꯖꯤꯛꯇꯤ
ꯎ ꯅꯪ ꯅꯪꯅ ꯍꯥꯏꯕꯗ ꯅꯪ ꯇꯣꯄꯤꯛ ꯄꯨꯊꯣꯛꯑꯦꯗꯅ ꯍꯥꯏꯅ ꯑꯩꯅ ꯈꯔ ꯋꯥꯗꯣ ꯍꯥꯞꯆꯤꯜꯂꯒ ꯍꯥꯏꯕꯗꯣ ꯑꯗꯨꯒꯨꯝꯕꯗꯤ ꯌꯥꯏ
ꯑ
ꯈꯪꯗ꯭ꯔꯦꯗ ꯍꯧꯖꯤꯛꯀꯥꯟꯁꯦ ꯄꯩꯁꯥ ꯇꯥꯔꯨ ꯃꯇꯝꯁꯦ ꯑꯩ
ꯑꯍꯥꯟꯕ ꯄꯥꯏꯕꯗꯅꯦ ꯍꯥꯏꯕꯤꯒꯦꯕ
ꯁꯦꯗ꯭ꯔꯤꯀꯣ
ꯍꯣꯏ
ꯊꯥꯖꯗ꯭ꯔꯤꯕ ꯍꯧꯖꯤꯛꯐꯥꯎ ꯑꯩꯅ ꯄꯩꯁꯥ ꯆꯪꯏꯤ ꯄꯩꯁꯥ ꯆꯪꯏ ꯀꯥꯏꯅ ꯊꯥꯖꯗ꯭ꯔꯦ ꯊꯥꯖꯗꯦ ꯊꯥꯖꯗꯦ ꯀꯥꯏꯅ ꯅꯪ ꯄꯩꯁꯥ ꯎꯅꯤꯡꯕ ꯍꯥꯏꯅ ꯏꯃꯥꯟꯅꯕꯤ ꯑꯃꯅ ꯄꯩꯁꯥ ꯎꯅꯤꯡꯉꯅꯤ ꯂꯥꯛꯑꯣ ꯑꯩ ꯑꯀꯥꯎꯟ ꯑꯩ ꯑꯀꯥꯎꯟꯗ ꯌꯦꯡꯉꯣ ꯌꯦꯡꯉꯣ ꯀꯥꯏꯅ ꯑꯥ ꯑ ꯑꯁꯦꯡꯕ ꯑꯣꯏꯔꯝꯃꯦ
ꯑꯣꯏ ꯑꯁ ꯅꯣꯛꯅꯤꯡꯕꯅꯦ ꯑꯍꯥꯟꯕ ꯇꯧꯕ ꯀꯥꯟꯗ ꯍꯥꯏꯕꯗꯤ ꯌꯥꯝ ꯍꯩꯅꯗꯕ ꯑꯁꯦꯡꯕ ꯑꯣꯏꯗꯕꯒꯤꯀꯣ ꯑ ꯑꯗꯨꯝ ꯍꯥꯏꯅ ꯐꯥꯎꯋꯦꯕ
ꯐꯣꯟ ꯃꯤ ꯃꯤꯕꯨ ꯄꯪꯇꯧ ꯇꯧ ꯃꯤꯕꯨ ꯐꯣꯟ ꯄꯪꯇꯧ ꯇꯧꯗꯕ ꯃꯤꯁꯤꯡꯁꯦ ꯍꯧꯖꯤꯛꯀꯥꯟꯁꯦ ꯄ꯭ꯔꯣ ꯑꯣꯏꯔꯛꯀꯅꯤ
ꯍꯣꯏ ꯑꯩꯕꯨꯗꯤ ꯍꯞꯇꯥ ꯑꯃ ꯐꯔꯦ ꯍꯧꯖꯤꯛꯅ ꯐꯔꯦꯕ
ꯎꯝ ꯑꯩꯗꯤ ꯅꯍꯥꯟꯅ ꯍꯥꯏꯗꯤ ꯖꯨꯟꯗꯒꯤ ꯑꯩꯁꯦ ꯑꯦꯞꯁꯦ ꯗꯥꯎꯟꯂꯣꯗ ꯇꯧꯑꯣ ꯍꯥꯏꯅꯀꯣ ꯏꯃꯥꯅꯕꯤ ꯃꯥꯅ ꯇꯧꯕꯅꯦꯕ ꯑꯗꯨꯅ ꯑꯩ ꯁꯨꯛꯄꯥꯏ ꯄꯥꯏꯗ꯭ꯔꯤꯕꯀꯣ ꯁꯨꯛꯆꯪ ꯆꯪꯗ꯭ꯔꯤꯕ ꯑꯗꯨꯒ ꯖꯨꯂꯥꯏ ꯌꯧꯕ ꯃꯇꯝꯗ ꯅꯪ ꯂꯣꯏꯈ꯭ꯔꯕꯣ ꯍꯪꯉꯛꯑꯏꯕꯀꯣ ꯑꯗꯨꯒ ꯑꯩ ꯇꯧ ꯇꯧꯗ꯭ꯔꯤ ꯁꯨꯛꯆꯪ ꯆꯪꯗ꯭ꯔꯤ ꯑꯩ ꯃꯤꯡꯁꯨ ꯊꯥꯖꯗ꯭ꯔꯤꯌꯦ ꯊꯥꯖꯤꯟꯗ꯭ꯔꯤꯌꯦ ꯀꯥꯏꯅ ꯍꯥꯏꯕꯗ ꯍꯩꯃ ꯑꯗꯨꯗꯤ ꯅꯪꯁꯦ ꯀꯔꯤꯒꯤ ꯁꯤ ꯑꯦꯞꯁ ꯗꯥꯎꯟꯂꯣꯗ ꯇꯧꯋꯤꯕ ꯑꯗꯨꯃꯥꯏꯅ ꯀꯣꯑꯣꯗꯤꯅꯔ ꯂꯩꯗꯅ ꯑꯗꯨ ꯃꯥꯅ ꯀꯣꯜ ꯇꯧꯔꯛꯑꯒ
ꯀꯨꯏꯔꯦꯕꯀꯣ ꯈꯪꯕꯗꯤ ꯀꯨꯏꯔꯦꯕ ꯑꯁꯤꯁꯦ ꯑꯗꯨꯝ ꯇꯧꯒ
ꯑꯣ ꯈꯪꯕꯗꯤ ꯀꯨꯏꯑꯦꯕꯀꯣ ꯊꯥꯖꯕ ꯋꯥꯠꯄꯒꯤ
ꯍꯣꯏ ꯍꯣꯏ
ꯐꯖꯕ ꯋꯥꯠꯄꯒꯤ ꯇꯧꯁꯨ ꯇꯧꯅꯤꯡꯗꯕꯅꯤꯅ ꯑꯗꯨꯗꯤ ꯈ ꯅꯨꯡꯉꯥꯏ ꯄꯥꯏꯕꯗ ꯍꯥꯏꯗꯤ ꯋꯥ ꯃꯤꯒ ꯁꯥꯟꯅꯕꯁꯦ ꯑꯦꯛꯁꯄꯤꯔꯦꯟꯁ ꯂꯩꯌꯦꯕꯀꯣ ꯑꯗꯨꯒꯤ ꯀꯃꯥꯏ ꯍꯥꯏꯒꯗꯣꯏꯅꯣ ꯀꯥꯏꯅ ꯑ ꯑꯁꯨ ꯑꯩꯈꯣꯏ ꯂꯣꯟꯗꯕ ꯂꯣꯟ ꯅꯠꯇꯕꯅꯤꯅ
ꯍꯣꯏ ꯁꯤꯁꯇꯔꯗꯤ ꯀꯩꯀꯩ ꯊꯕꯛ ꯇꯧꯔꯤꯅꯣ ꯀꯩ ꯇꯝꯃꯤꯅꯣ
ꯑꯩꯔꯣ ꯑꯩ ꯕꯤ ꯀꯣꯝ ꯇꯞꯊꯥꯔꯤꯌꯦ
ꯑꯍꯥ
ꯑꯁ ꯀꯃꯥꯏꯅ ꯍꯥꯏꯗꯣꯏꯅꯣ ꯈꯪꯗꯦ ꯇꯝꯒꯦꯗꯤ ꯍꯥꯏꯌꯦꯕ ꯇꯝꯒꯦꯗꯤ ꯂꯩꯕꯀꯣ ꯑꯗꯨꯒ ꯑ ꯑꯣꯖꯥꯁꯤꯡ ꯌꯥꯗꯕꯗꯤꯅ ꯀꯩ ꯇꯧꯗꯣꯏꯅꯣ ꯈꯪꯗ꯭ꯔꯦ
ꯍꯣꯏ
ꯏꯁꯇꯨꯗꯦꯟꯁꯤꯡꯅ ꯇꯝꯅꯤꯡꯅꯁꯨ ꯇꯥꯛꯄꯤꯕ ꯃꯤ ꯂꯩꯇꯗꯤ ꯎꯄꯥꯏ ꯂꯩꯇꯕꯅꯤꯅ
ꯑꯩꯈꯣꯏꯗꯤ ꯑꯣꯖꯥꯗꯤ ꯄꯨꯔꯥ ꯑꯦꯕꯥꯏꯂꯦꯕꯜꯅꯦ ꯌꯥꯝ ꯍꯩꯕ ꯃꯤ ꯉꯥꯛꯇꯅꯦ ꯃꯅꯤꯄꯨꯔꯒꯤ ꯑꯣꯏꯅ
ꯎꯝ ꯑꯣꯖꯥ ꯌꯥꯝ ꯐꯥꯕ